ꯎꯝ ꯍꯜꯂꯣ ꯑꯣ ꯁꯤꯁꯇꯔ ꯇꯥꯏꯀꯣ
ꯑꯧ ꯑꯧ
ꯑꯣ ꯁꯤꯁꯇꯔꯥ ꯀꯩꯗꯧꯔꯝꯕꯅꯣ?
ꯑꯩꯒꯤꯁꯦ ꯁꯣꯏꯒꯔ°ꯕꯀꯣ ꯑꯗꯨ ꯅꯦꯠꯁꯨ ꯈꯔ ꯅꯨꯡꯉꯥꯏꯇꯕꯤ ꯁꯤꯗ
ꯑꯥꯑ
ꯑꯩꯒꯤ ꯅꯦꯠꯇꯨ ꯅꯨꯡꯉꯥꯏꯇꯕꯒꯤ ꯅꯦꯕꯥ ꯍꯧꯖꯤꯛ ꯑꯩꯒꯤꯗꯣ ꯁꯣꯏꯕ ꯉꯍꯥꯛꯇꯪꯒꯤ꯫ ꯍꯥ
ꯑꯣ ꯋꯥꯔꯤ ꯁꯥꯕ ꯑꯗꯨꯝ ꯌꯥꯕ꯭ꯔꯣ ꯀꯃꯥꯏꯟ ꯇꯧꯕꯅꯣ
ꯑꯣ-ꯑꯣ
ꯀꯔꯤ
ꯌꯥꯏꯑꯦ-ꯌꯥꯏꯌꯦ
ꯑꯣ ꯍꯣ-ꯍꯣꯏ ꯌꯥꯔꯗꯤ ꯉꯍꯥꯛ ꯋꯥꯔꯤ ꯁꯥꯔꯖꯤ꯫
ꯎꯝ
ꯎꯝ ꯁꯤꯁꯇꯔ ꯀꯩ ꯃꯊꯦꯜ ꯇꯧꯔꯒꯦ ꯉꯁꯤꯁꯤꯕꯣ꯫
ꯇꯥꯏꯌꯦ ꯇꯥꯏ
ꯕ꯭ꯔꯣ
ꯎꯝ ꯍꯣꯏ ꯀꯣꯂꯦꯖꯇꯤ ꯀꯥꯗ꯭ꯔꯦ꯫
ꯑꯣ ꯀꯣꯂꯦꯖꯀꯨꯝꯕ ꯀꯥꯕ ꯂꯣꯏꯔꯦ꯫
ꯑꯁ ꯄꯨꯡꯂꯣꯏ ꯂꯣꯏꯔꯦꯗ ꯀꯣꯂꯦꯖꯀꯥꯗꯤ꯫ ꯀꯣꯂꯦꯖ ꯀꯥꯔꯤꯕꯣ ꯁꯤꯁꯇꯔꯗꯤ
ꯍꯣꯏ
ꯑꯣ ꯀꯩ ꯇꯝꯕ ꯑꯣꯏꯗꯣꯏꯅꯣ ꯎꯝ ꯇꯥꯏꯀꯣ ꯁꯤꯁꯇꯔ
ꯑꯣ-ꯑꯣ
ꯑꯣ ꯁꯤꯁꯇꯔꯖꯦ ꯀꯩ ꯇꯝꯃꯤꯕ ꯑꯣꯏꯗꯣꯏꯅꯣ
ꯑꯩꯁꯦ ꯑ-ꯀꯩꯅꯣꯃ ꯕꯤ ꯑꯦꯁ ꯁꯤ ꯐꯥꯔꯁ ꯌꯥꯔꯅꯤ꯫
ꯑꯁ ꯑꯗꯨꯗꯤ ꯌꯥꯝ ꯅꯨꯡꯉꯥꯏꯕ ꯃꯇꯝꯅꯤꯅꯦꯀꯣ꯫
ꯑꯁ ꯈꯪꯗꯦꯗ ꯃꯦꯟ ꯇꯥꯗꯕꯅꯦ꯫ ꯌꯥꯝꯅ ꯄꯥꯈꯠꯍꯟꯕꯗ ꯑꯩꯕꯣ꯫ ꯃꯤꯕꯨ ꯌꯥꯝ ꯄꯥꯈꯠꯍꯟꯕ ꯃꯇꯝꯗꯨꯅꯦꯕ ꯀ꯭ꯔꯤ ꯑꯣꯏꯁꯤꯔꯥ ꯀ꯭ꯔꯤ ꯇꯧꯁꯤꯔꯥꯅ꯫
ꯑꯩ ꯁꯤꯁꯇꯔꯅ ꯈꯪꯗ꯭ꯔꯤ ꯃꯇꯥꯡꯗ ꯑꯈꯣꯏꯅ ꯍꯦꯜꯞ ꯇꯧꯕ ꯌꯥꯕ ꯌꯥꯎꯕ꯭ꯔꯣ ꯍꯥꯏꯔꯣ ꯇꯥꯁꯤꯗꯅ꯫
ꯀꯔꯝꯕꯒꯤ ꯃꯇꯥꯡꯗ꯫
ꯁꯤꯁꯇꯔꯅ ꯍꯧꯖꯤꯛ ꯉꯥꯎꯕ ꯃꯇꯝꯅꯤ ꯍꯥꯏꯕ꯭ꯔꯥ ꯀꯩꯅꯣꯝ ꯍꯥꯏꯒꯤꯗꯥꯏꯅꯦ꯫
ꯑꯦ ꯑꯗꯨꯔꯣ ꯑꯗꯨ
ꯑꯥ
ꯗꯤ ꯎꯝ ꯑꯩꯅ ꯑꯩ ꯀꯣꯛꯁꯦ ꯃꯦꯗꯤꯀꯦꯜꯁꯨ ꯄꯥꯝꯕꯒꯣ ꯃꯦꯗꯤꯀꯦꯜꯁꯨ ꯄꯥꯝꯕ ꯑꯗꯨꯒ ꯑꯗꯨꯒ ꯀꯦꯕꯤꯟ ꯀ꯭ꯔꯤꯌꯨꯁꯨ ꯑꯃꯨꯛꯀ ꯇꯧꯅꯤꯡꯕ ꯑꯗꯨ ꯑꯩꯁꯦ ꯀꯦꯕꯤꯟ ꯀ꯭ꯔꯤꯌꯨ
ꯀꯩꯃ ꯖꯦ ꯃꯦꯗꯤꯀꯦꯜꯒꯤꯁꯦ ꯑꯩꯁꯦ ꯑꯃꯨꯛꯀ ꯊꯥꯖꯕ ꯋꯥꯠꯄ ꯏꯁꯥ ꯏꯊꯟꯗꯀꯣ ꯄꯥꯝꯖꯔꯁꯨ ꯑꯗꯨꯅ ꯑꯗꯨꯒꯤ ꯑꯗꯨꯃꯥꯅꯦꯗ꯫ ꯀꯦꯕꯤꯟ ꯀ꯭ꯔꯤꯌꯨꯁꯦ ꯆꯍꯤ ꯌꯧꯗꯕꯒꯤ ꯅꯦꯛꯁ ꯌꯥꯔ ꯇꯧꯅꯤꯡꯉꯥꯏ ꯑꯗꯨꯃꯥꯏꯅ ꯄ꯭ꯔꯤꯄꯦꯌꯔ ꯇꯧꯔ ꯂꯩꯕꯀꯣ꯫
ꯑꯥ
ꯁꯤꯁꯇꯔꯅ ꯎꯝ ꯃꯦꯗꯤꯀꯦꯜ ꯇꯝꯃꯒꯗꯤ ꯑꯃꯨꯛ ꯀꯦꯕꯤꯟ ꯀ꯭ꯔꯨꯒꯗꯤ ꯑꯃꯨꯛ ꯈꯔ ꯑꯃꯨꯛ ꯀꯩꯅꯣ ꯂꯝꯕꯤꯁꯦ ꯐꯥꯛ ꯆꯠꯅꯗꯧꯗꯤ ꯃꯥꯜꯂꯤ꯫
ꯍꯣꯏ ꯑꯗꯨ ꯑꯗꯨꯅꯦꯕ ꯑꯗꯨꯅꯦ꯫ ꯈꯪꯗꯦꯗ
ꯑꯗꯨꯒ ꯀꯦꯕꯤꯡ ꯀꯤꯌꯨ ꯑꯣꯏꯔꯒꯗꯤ ꯁꯤꯇꯟ ꯍꯧꯖꯤꯛ ꯀꯩꯅꯣ ꯇꯝ ꯇꯥꯔꯒꯗꯤ ꯑꯗꯨꯝ ꯕꯦꯐꯦꯁꯤ ꯑꯣꯏꯇꯥꯔꯗꯤ ꯑꯗꯨ ꯌꯥꯅꯤꯕꯀꯣ
ꯎꯝ ꯎꯝ
ꯑꯗꯣ ꯁꯤꯁꯇꯔꯅ ꯍꯦꯟꯅ ꯏꯟꯇꯔꯦꯁ ꯑꯦꯔꯤꯌꯥꯁꯦ ꯀꯔꯝꯕꯅ ꯍꯦꯟꯅ ꯂꯩꯔꯤꯅꯣ ꯍꯥꯏꯗꯤ
ꯏꯟꯇꯔꯦꯁ ꯀꯦꯕꯤꯟ ꯀ꯭ꯔꯤꯌꯨꯅꯗꯤ ꯂꯩꯌꯦ ꯀꯦꯕꯤꯟ ꯀ꯭ꯔꯤꯌꯨꯅꯗꯤ ꯂꯩꯌꯦꯕꯀꯣ ꯑꯗꯣ ꯏꯕꯨꯡꯅꯁꯨ ꯑꯃꯨꯛꯀ ꯃꯦꯗꯤꯀꯦꯜꯒꯤꯁꯦ ꯑꯃꯨꯛꯀ ꯁꯞꯄꯣꯔꯠ ꯍꯦꯟꯅ ꯀꯦꯃꯤꯇ꯭ꯔꯤꯒꯤꯁꯤꯅ ꯃꯣꯏꯅ ꯈꯤꯇꯪ ꯄꯥꯝꯕ ꯋꯥꯠꯄ ꯍꯥꯏꯕ ꯇꯥꯔꯦ
ꯑꯗꯨꯗꯤ ꯁꯤꯁꯇꯔꯒꯤ ꯀꯩꯅꯣꯅꯦ ꯐꯦꯃꯤꯂꯤꯒꯤ ꯍꯣꯏ ꯐꯦꯃꯤꯂꯤꯒꯤ ꯁꯞꯄꯣꯔꯠꯄꯨꯗꯤ ꯑꯗꯨꯝ ꯃꯊꯧ ꯇꯥꯏꯀꯣ
ꯍꯣꯢ ꯑꯣꯏ ꯆꯨꯝꯃꯦ
ꯑꯗꯨꯏ ꯎꯝ ꯑꯗꯨꯏ ꯇꯥꯔꯒꯁꯨ ꯁꯤꯁꯇꯔꯅ ꯋꯥꯛ ꯇꯧꯒꯗꯕꯥ ꯁꯦꯁꯟ ꯑ ꯁꯤꯁꯇꯔꯅ ꯋꯥꯛ ꯇꯧꯒꯗꯕꯗꯤ ꯇꯧꯒꯗꯧꯕꯅꯤꯅ ꯐꯦꯃꯤꯂꯤꯒꯤ ꯑꯄꯥꯝꯕꯗ ꯆꯠꯄꯅꯗꯤ ꯏꯁ ꯆꯠ ꯆꯠꯄꯅꯤꯅ ꯃꯤꯒꯤ ꯀꯥꯟꯅꯗꯣ ꯀꯥꯟꯅꯗꯕ꯭ꯔꯥꯅꯗꯤ ꯈꯜꯂꯤꯀꯣ ꯑꯩꯒꯤ ꯑꯣꯏꯅꯗꯤ
ꯆꯨꯝꯃꯦ ꯑꯩꯁꯦ ꯅꯨꯄꯥꯒ ꯑꯣꯏꯔꯝꯃꯗꯤ ꯍꯣꯏ ꯑꯃꯅꯦꯕꯀꯣ ꯑꯗ ꯑꯩꯁꯨ ꯅꯨꯄꯤꯅꯤꯅꯀꯣ
ꯑꯥ
ꯑꯗꯨꯗꯒꯤ
ꯑꯗꯨꯒ ꯃꯦꯗꯤꯀꯦꯜ ꯇꯝꯕꯁꯤꯅꯗꯤ ꯁꯤꯁꯇꯔ ꯍꯥꯏꯗꯤ ꯄꯩꯁꯥ ꯅꯨꯡꯁꯥꯁꯨ ꯌꯥꯝꯅꯕꯨꯗꯤ ꯆꯪ ꯕꯗꯤ ꯃꯥꯅꯗꯤ ꯍꯦꯟꯅꯤꯀꯣ ꯑꯗꯨꯒ ꯀꯦꯕꯤꯟ ꯀꯤꯌꯨ ꯑꯣꯏꯔꯒꯗꯤ ꯑꯃꯨꯛ ꯀꯣꯔꯁ ꯀꯨꯝꯕ ꯑꯃ ꯆꯠꯊꯣꯛꯑꯒ ꯑꯗꯨꯝ ꯐꯖꯅ ꯑꯗꯨꯝ ꯄ꯭ꯔꯤꯄꯦꯌꯔ ꯇꯧꯔꯒ ꯑꯗꯨꯝ ꯌꯥ
ꯍꯣꯏ ꯑꯗꯨꯅꯦ ꯑꯗꯨ ꯑꯁ ꯀ꯭ꯔꯣꯁ ꯨꯀꯨꯝꯕꯗꯤ ꯆꯠꯇ꯭ꯔꯁꯨ ꯌꯥꯕꯅꯦꯕꯀꯣ ꯑꯗꯨ ꯏꯟꯇꯔꯚꯤꯌꯨꯒꯨꯝꯕ ꯑꯗꯨꯝ
ꯎꯝꯍ ꯍꯥꯏꯗꯤ ꯁꯤꯁꯇꯔꯅ ꯐꯖꯅ ꯀꯩꯅꯣ ꯇꯧꯕꯒꯤ ꯑꯣ ꯍꯣꯏ ꯊꯤ ꯇꯔꯒꯤ ꯍꯧꯖꯤꯛ ꯇꯧꯕꯁꯨ ꯆꯠꯅꯕꯁꯨ ꯂꯩꯗꯅꯀꯣ
ꯑꯣ ꯑꯣ ꯃꯣꯏ ꯀꯣꯏꯅꯃ ꯇꯝꯕꯗꯣ ꯍꯣꯏ ꯀ꯭ꯔꯤ ꯍꯥꯢꯒ꯭ꯔꯦ ꯍꯣꯢ ꯃꯣꯏꯒꯤ ꯇ꯭ꯔꯦꯅꯤꯡ ꯑꯃ ꯂꯩꯕꯗꯣ ꯁꯥꯔꯇꯤꯐꯤꯀꯦꯠꯀꯤ
ꯑꯥ ꯑꯗꯨꯝꯕꯁꯨ ꯂꯩꯕꯅꯤꯅ ꯑꯗꯨꯅꯗꯤ ꯍꯦꯟꯅ ꯁꯤꯁꯇꯔꯗꯗꯤ ꯅꯨꯡꯉꯥꯏ ꯅꯨꯡꯉꯥꯏꯒꯅꯤꯗꯤ ꯈꯜꯂꯦ ꯑꯗꯣ ꯁꯤꯁꯇꯔꯒꯤ ꯑꯄꯥꯝꯕ ꯇꯥꯔꯦ ꯁꯤꯁꯇꯔꯅ ꯗꯤꯁꯥꯏꯠ ꯇꯧꯕꯤꯔꯣ ꯑꯗꯨꯗꯤꯀꯣ
ꯍꯣꯏ ꯃꯣꯏꯒꯤꯁꯦ ꯄꯩꯁꯥꯁꯦ ꯄꯩꯁꯥꯁꯦ ꯃꯦꯗꯤꯀꯦꯜꯒ ꯄꯨꯟꯅ ꯑꯗꯨꯃꯥꯏꯅ ꯆꯞ ꯃꯥꯟꯅꯩꯏꯗꯅꯦꯕ ꯃꯣꯏ ꯂꯧꯕꯗꯣꯀꯣ ꯑꯗꯨꯒꯤ ꯑꯗꯨꯗꯤ ꯀꯥꯟꯅꯗꯦ ꯍꯥꯏꯕꯅꯤꯗ ꯃꯣꯏ ꯍꯤꯟꯗꯤꯒꯨꯝꯕ ꯑꯗꯨꯒ ꯃꯣꯏ ꯄ꯭ꯔꯦꯛꯇꯤꯁ ꯏꯁꯄꯤꯀꯤꯡꯒꯨꯝꯕ ꯇꯝꯍꯟꯕꯅꯦꯕꯀꯣ ꯑꯗꯨꯗꯤ ꯌꯨꯝꯗꯁꯨ ꯇꯝꯕ ꯌꯥꯕ ꯄꯣꯠꯅꯦꯕ ꯑꯗꯨꯒꯤ ꯑꯗꯨꯃꯥꯏꯅ ꯈꯟꯕ ꯑꯩꯅꯗꯤ
ꯍꯣꯏ ꯁꯤꯁꯇꯔꯅ ꯑꯗꯨꯝ ꯏꯁꯇ꯭ꯔꯣꯡ ꯑꯣꯏꯔꯒꯗꯤ ꯀꯩꯁꯨ ꯀꯥꯏꯗꯦꯕꯀꯣ
ꯍꯣꯏ
ꯃꯣꯏꯒꯤ ꯏꯟꯇꯔꯚꯤꯌꯨ ꯏꯁꯀꯤꯜꯁ ꯀꯩꯀꯥꯗ ꯄꯥꯔꯁꯅꯦꯂꯤꯇꯤ ꯀꯩꯀꯥ ꯁꯤ ꯑꯗꯨꯝ ꯏꯁꯥꯒꯤ ꯐꯤꯠ ꯑꯣꯏꯖꯔꯒꯗꯤ ꯊꯣꯏꯗꯣꯛꯅ ꯊꯣꯢꯗꯣꯛꯄ ꯑꯗꯨ ꯇꯝꯗ꯭ꯔꯁꯨ ꯑꯗꯨꯝ ꯌꯥꯏꯑꯕꯀꯣ
ꯍꯣꯏ
ꯑꯗꯨꯒ ꯃꯦꯗꯤꯀꯦꯜ ꯇꯝꯃꯒꯅ ꯁꯤꯁꯇꯔ ꯈꯔꯅꯤ ꯑꯗꯨꯝ ꯃꯇꯝ ꯃꯥꯅ ꯍꯦꯟꯅꯗꯤ ꯆꯪꯉꯝꯒꯅꯤꯅ ꯈꯜꯂꯤ ꯀꯩꯅꯣꯒꯤꯕꯨꯨꯗꯤ ꯀꯦꯕꯤꯡ ꯀ꯭ꯔꯤꯌꯨ ꯑꯣꯏꯕꯕꯨꯗꯤꯀꯣ ꯑꯗꯣ ꯁꯤꯁꯇꯥꯔꯅ ꯑꯄꯥꯝꯕꯗꯤ ꯂꯩꯔꯦ ꯍꯥꯏꯗꯤ ꯂꯝ ꯅꯨꯡ ꯌꯥꯝꯅ ꯆꯠꯅꯤꯡꯕ ꯈꯣꯠꯅꯤꯡꯕ ꯇꯧ ꯇꯥꯔꯒꯗꯤ ꯀꯩꯅꯣꯅꯗꯤ ꯍꯦꯟꯅ ꯆꯥꯟꯅꯈ꯭ꯔꯅꯤ ꯀꯦꯕꯤꯟꯗꯨ ꯀꯩꯀꯥ ꯇꯝꯕ ꯑꯗꯨꯒꯤ ꯂꯥꯏꯟꯗ ꯆꯠꯈꯤꯕꯅꯗꯤ ꯍꯦꯟꯅ ꯁꯤꯁꯇꯔꯗꯗꯤ ꯅꯨꯡꯉꯥꯏꯔꯅꯤ
ꯑꯝ
ꯑꯗꯣ ꯁꯤꯁꯇꯔꯅ ꯃꯤ ꯀꯩꯀꯥ ꯀꯩꯅꯣ ꯇꯧꯕ ꯄꯥꯝꯃꯒꯗꯤ ꯃꯤꯒꯤ ꯁꯥꯔꯚꯤꯁ ꯇꯧꯕ ꯄꯥꯝꯖꯔꯒꯗꯤ ꯍꯦꯜꯞ ꯇꯧꯕ ꯄꯥꯝꯃꯒꯗꯤ ꯍꯧꯖꯤꯛꯀꯤ ꯀꯩꯅꯣꯗꯣ ꯑꯗꯨꯝ ꯇꯧꯕꯤꯔꯣ ꯑꯗꯨꯅꯗꯤ ꯍꯦꯟꯅ ꯆꯥꯟꯅꯔꯅꯤ ꯅꯤ
ꯢꯌꯥꯝꯕꯗꯣ ꯀꯔꯤ ꯇꯧꯔꯤ
ꯍꯥꯥ
ꯁ
ꯎꯝ ꯁꯤꯁꯇꯔꯒꯤꯗꯣ ꯈꯤꯇꯪ ꯀ꯭ꯂꯤꯌꯥꯔ ꯑꯣꯏꯗꯕ ꯃꯥꯜꯂꯦ ꯅꯦꯠꯋꯥꯛꯁꯦ ꯑ ꯍꯥꯏꯕꯤꯔꯛꯑꯣ
ꯑꯣ ꯢꯌꯥꯝꯕꯗꯤ ꯀꯔꯤ ꯇꯧꯔꯤ ꯍꯧꯖꯤꯛ
ꯎꯝ ꯏꯌꯥꯝꯕ ꯍꯩꯁꯦ ꯑꯩꯈꯣꯏꯁꯦ ꯀꯩꯅꯣ ꯇꯧꯔꯤ ꯀꯦꯔꯤꯌꯔꯒꯤ ꯑꯣꯏꯅꯗꯤ ꯁꯤꯁꯇꯔ ꯑꯩꯁꯤ ꯑꯥꯏ ꯑꯦꯝ ꯏꯟ ꯗ ꯔꯥꯏꯠ ꯗꯥꯏꯔꯦꯛꯁꯟ ꯍꯥꯏꯇꯥꯔꯦ ꯑꯩꯩꯅ ꯄꯥꯝꯖꯕ ꯀꯦꯔꯤꯌꯔ ꯑꯗꯨꯝ ꯆꯠꯄ ꯑꯣꯏꯔꯤꯀꯣ ꯍꯧꯖꯤꯛ ꯐꯥꯎꯒꯤꯗꯤ ꯑꯗꯨꯒ ꯑꯩꯁꯦ ꯀꯩꯅꯣ ꯇꯧꯔꯤ ꯍꯥ ꯀꯝꯄꯦꯅꯤ ꯑꯃꯗ ꯑꯗꯨꯝ ꯍꯥꯏꯁꯦ ꯍꯧꯖꯤꯛ ꯋꯔꯥꯛꯇꯤ ꯇꯧꯔꯤ ꯑꯗꯣ ꯋꯔꯥꯛꯁꯨ ꯇꯧꯅ ꯇꯧꯅ ꯑꯗꯨꯝ ꯍꯥꯏꯗꯤ ꯑꯩꯅ ꯄꯥꯝꯖꯕ ꯗ꯭ꯔꯤꯝ ꯍꯥꯏꯒꯗ꯭ꯔꯥ ꯀꯩꯅꯣ ꯌꯧꯅꯕ ꯑꯗꯨꯝ ꯁꯥꯏꯠꯇ ꯑꯗꯨꯝ ꯑꯗꯨꯝ ꯑ꯭ꯇꯗꯤ ꯑꯗꯨꯝ ꯊꯪꯕ ꯀꯥꯟꯗ ꯑꯗꯨꯃꯥꯏꯅ ꯁꯨꯝ ꯇꯧꯔꯤ ꯍꯥꯏꯇꯥꯥꯔꯦ ꯑꯦꯛꯖꯥꯝꯒꯨꯝꯕ ꯀꯝꯄꯤꯇꯤꯚ ꯑꯦꯛꯖꯥꯝꯒꯤ ꯀꯣ ꯑꯗꯨꯃꯥꯏꯅ ꯁꯨꯝ ꯇꯧꯔꯤ ꯁꯤꯁꯇꯔ ꯍꯥꯏ ꯑꯩꯈꯣꯏ ꯑꯩꯒꯤ ꯑꯣꯏꯅꯅ ꯍꯥꯏꯔꯒꯗꯤ ꯑꯗꯣ ꯁꯤꯁꯇꯔ ꯀꯩꯅꯣꯒꯤ ꯑꯣꯏꯅꯗꯤ ꯑꯩꯕꯨ ꯍꯥꯏꯖꯧ ꯍꯥꯏ ꯁꯤꯁꯇꯔꯗ ꯁꯨꯝ ꯁꯖꯦꯁ ꯑꯦꯗꯚꯥꯏꯁꯅꯦ ꯍꯥꯏꯔꯒ ꯈꯜꯂꯒ ꯀꯣ
ꯎꯝ ꯎꯝ
ꯀꯦꯔꯤꯌꯔ ꯍꯥꯏꯕꯗꯤ ꯁꯤꯗ ꯌꯥꯝꯅ ꯃꯤ ꯑꯃꯒꯤ ꯂꯥꯏꯐꯇ ꯌꯥꯝꯅ ꯈ꯭ꯋꯥꯏ ꯏꯝꯄꯣꯔꯇꯦꯟ ꯑꯣꯏꯕ ꯀꯦꯔꯤꯌꯔꯅꯤ ꯀꯦꯔꯤꯌꯔꯗꯨꯣ ꯔꯣꯡ ꯗꯥꯏꯔꯦꯛꯁꯟꯗ ꯆꯠꯂꯒꯗꯤ ꯁꯤꯁꯇꯔ ꯀꯩꯅꯣ ꯑꯣꯏꯒꯅꯦꯕꯀꯣ ꯔꯤꯒ꯭ꯔꯤꯠ ꯆꯥꯕ ꯅꯠꯇꯅ ꯑꯦ ꯊꯣꯏꯗꯣꯛꯄꯗꯤ ꯒꯦꯟ ꯂꯩꯇꯕꯅꯦꯕꯀꯣ
ꯎꯝ
ꯑꯗꯨꯅ ꯁꯤꯁꯇꯔꯅ ꯍꯥꯏꯗꯤ ꯀꯦꯔꯤꯌꯔꯒꯤ ꯃꯇꯥꯡꯗꯗꯤ ꯃꯤꯁꯇꯦꯛ ꯂꯩꯍꯟꯕꯤꯒꯅꯨ ꯑꯗꯣ ꯍꯣꯏ ꯃꯤꯁ ꯆꯦꯛ ꯌꯥꯕ ꯀꯩꯅꯣꯗꯗꯤ ꯂꯩꯕꯤꯔꯒꯁꯨ ꯀꯦꯔꯤꯌꯔ ꯍꯥꯏꯕꯁꯤꯗꯤ ꯃꯤ ꯑꯃꯒꯤ ꯂꯥꯏꯞ ꯑꯃ ꯗꯤꯁꯥꯏꯠ ꯇꯧꯒꯗꯧꯔꯤꯕꯅꯤꯅꯀꯣ ꯑ ꯁꯤꯁꯇꯔꯅ ꯐꯖꯅꯥ ꯁꯦꯒꯣꯟꯗ ꯇꯥꯎꯇ ꯊꯝꯕꯤꯔꯒ ꯐꯖꯅꯗꯤ ꯆꯠꯄꯤꯌꯣ ꯑꯩꯒꯤ ꯑꯣꯏꯅ ꯍꯥꯏꯗꯤ ꯁꯤꯁꯇꯔꯅꯕꯨ ꯑꯦ ꯑꯦ ꯏꯟꯇꯔꯦꯁ ꯂꯩꯕꯤꯔꯕ ꯀꯩꯅꯣ ꯂꯩꯕꯤꯔꯒꯗꯤ ꯃꯗꯨ ꯍꯦꯟꯅ ꯁꯤꯁꯇꯔꯅꯁꯨ ꯍꯦ ꯁꯛꯁꯦꯁ ꯑꯣꯏꯕ ꯃꯇꯝꯗꯁꯨ ꯌꯥꯝꯅ ꯆꯥꯎꯅ ꯑꯗꯨꯝ ꯃꯇꯦꯡ ꯑꯣꯏ ꯂꯩꯩꯒꯅꯦꯕꯀꯣ ꯑꯗꯨꯒ ꯁꯤꯁꯇꯔꯗꯁꯨ ꯏꯟꯇꯔꯦꯁꯇꯤ ꯂꯩꯇꯕ ꯑꯣ ꯐꯦꯃꯤꯂꯤꯅꯗꯤ ꯄꯥꯝꯃꯦ ꯈꯣꯠꯂꯤꯦ ꯍꯥꯏꯕꯗꯨꯗꯤ ꯁꯤꯁꯇꯔꯒꯤ ꯔꯥꯏꯠꯅꯦꯕ ꯁꯤꯗꯅ ꯑꯩ ꯄꯥꯝꯗꯦ ꯑꯩ ꯁꯤꯗ ꯇꯧꯖꯒꯦ ꯁꯤꯅ ꯍꯦꯟꯅ ꯄꯥꯝꯃꯤ ꯍꯥꯏꯕꯗꯣ ꯑꯗꯨꯃꯥꯏꯅ ꯑꯗꯨꯝ ꯁꯤꯁꯇꯔꯒꯤ ꯑꯣꯏꯕ ꯁꯤꯁꯇꯔꯒꯤ ꯑꯣꯏꯕ ꯗꯤꯁꯤꯖꯟ ꯑꯣꯏꯅ ꯂꯧꯕꯤꯌꯣꯕꯀꯣ ꯐꯦꯃꯤꯂꯤꯅ ꯗꯤꯁꯥꯏꯠ ꯇꯧꯕꯤꯒꯅꯣꯕꯀꯣ ꯂꯥꯏꯐꯀꯤ ꯀꯦꯔꯤꯌꯔꯗꯗꯤ ꯑꯗꯣ ꯁꯤꯁꯇꯔꯗ ꯂꯩꯔꯦ ꯑꯩꯕꯨ ꯍꯥꯏꯖꯧ ꯍꯥꯏꯇꯥꯔꯒꯗꯤ ꯑꯩꯈꯣꯏ ꯑꯩꯒꯤ ꯁꯨꯝ ꯑꯦꯛꯁꯄꯔꯌꯦꯦꯟꯁꯇ ꯁꯨꯝ ꯍꯥꯏꯖꯒꯦ ꯑꯩꯁꯨ ꯏꯁꯥꯒꯤ ꯀꯦꯔꯤꯌꯔꯗ ꯑꯗꯨꯝ ꯗꯤꯁꯥꯏꯠ ꯇꯧꯕ ꯀꯥꯟꯗ ꯐꯦꯃꯤꯂꯤ ꯑꯃꯝꯇꯅ ꯀꯩꯅꯣ ꯇꯧꯗꯦ ꯏꯟꯐ꯭ꯂꯨꯌꯦꯟꯁ ꯇꯧꯍꯟꯗꯦꯕꯀꯣ ꯄꯃ ꯗꯤ ꯑꯩꯅ ꯄꯥꯝꯖꯔꯗꯤ ꯑꯗꯨꯝ ꯇꯝꯃꯦ ꯑꯗꯨꯃꯥꯏꯅ ꯍꯥꯏꯇꯥꯥꯔꯦ ꯑꯩꯅ ꯄꯥꯝꯖꯔꯗꯤ ꯏꯁꯥꯅ ꯏꯟꯇꯔꯦꯁ ꯂꯩꯖꯔꯗꯤ ꯑꯗꯨꯝ ꯇꯝꯃꯦ ꯑꯩ ꯃꯣꯝ ꯗꯦꯠ ꯑꯩ ꯁꯤ ꯇꯧꯖꯒꯦ ꯈꯣꯠꯆꯒꯦ ꯍꯥꯏꯔꯒ ꯃꯣꯏꯗꯒꯤ ꯑꯗꯨꯃꯥꯏꯅ ꯃꯣꯏꯒꯤ ꯁꯄꯣꯔꯠ ꯂꯧꯕ ꯅꯠꯇꯅ ꯑꯩ ꯃꯣꯏꯅꯗꯤ ꯏꯟꯐ꯭ꯂꯨꯌꯦꯟꯁ ꯇꯧꯍꯟꯗꯦꯕꯀꯣ ꯀꯦꯔꯤꯌꯔꯒꯤ ꯑꯣꯏꯕ ꯀ ꯃꯁꯤꯗꯗꯤ ꯑꯗꯣ ꯁꯤꯁꯇꯔꯅ ꯑꯩꯁꯨ ꯑꯗꯨꯃꯥꯏꯅ ꯈꯟꯕꯤꯌꯣ ꯋꯥꯈꯜ ꯈꯟꯕ ꯃꯇꯝꯗꯀꯣ ꯑꯗꯨꯒ ꯀꯩꯅꯣꯁꯨ ꯈꯕꯤꯒꯅꯨ ꯍꯥꯏꯇꯥꯥꯔꯒꯗꯤ ꯍꯥꯏꯗꯤ ꯐ꯭ꯔꯦꯟ ꯑꯩꯒꯤ ꯐ꯭ꯔꯦꯟ ꯁꯨꯃꯥꯏꯅ ꯇꯧꯋꯅꯦ ꯑꯩꯁꯨ ꯈꯣꯠꯅꯤꯡꯅꯦ ꯍꯥꯏꯕꯗꯣ ꯑꯗꯨꯁꯨ ꯑꯗꯨꯝ ꯐꯣꯂꯣ ꯇꯧꯕꯤꯒꯅꯣꯕꯀꯣ ꯍꯥꯏꯗꯤ ꯁꯤꯁꯇꯔꯒꯤ ꯑꯣꯏꯕ ꯄꯥꯔꯁꯅꯦꯂꯤꯇꯤꯒꯁꯨ ꯆꯥꯟꯅꯕ ꯈꯣꯠꯅꯕ ꯍꯥꯏꯕ ꯑꯃꯁꯨ ꯂꯩꯗꯅꯀꯣ ꯑꯗꯨ ꯑꯣꯏꯅ ꯈꯟꯕꯤꯌꯣꯕ ꯀꯦꯔꯤꯌꯔ ꯈꯟꯕ ꯃꯇꯝꯗ ꯍꯥꯏꯗꯤ ꯍꯥꯏ ꯃꯤꯅ ꯇꯧꯅꯩ ꯍꯥꯏꯗꯤ ꯑꯩꯒꯤ ꯐ꯭ꯔꯦꯟ ꯁꯨꯃꯥꯏꯅ ꯇꯧꯈ꯭ꯔꯦ ꯑꯩꯁꯨ ꯇꯧꯒꯦꯅ ꯍꯥꯏꯕꯗꯣ ꯑꯗꯨꯗꯤ ꯇꯧꯔꯨꯅꯣ ꯀꯦꯔꯤꯌꯔꯒꯤ ꯑꯣꯏꯅ ꯍꯥꯏ ꯀꯦꯔꯤꯁꯦ ꯌꯥꯝ ꯂꯨꯕꯅꯤ ꯍꯥꯏꯗꯤ ꯃꯤ ꯑꯃꯒꯤ ꯀꯩꯅꯣꯁꯦ ꯂꯦꯞꯀꯗꯣꯏꯕꯅꯤꯅ ꯈꯤꯇꯪ ꯃꯤꯁꯇꯦꯛ ꯑꯃ ꯁꯈꯤꯕ ꯍꯥꯏꯕꯗ ꯍꯣꯔ ꯔꯥꯞꯇꯨꯃ ꯔꯤꯜ ꯇꯧꯗꯣꯏꯅꯤ ꯍꯥꯏꯇꯥꯔꯦꯅꯦꯀꯣ ꯑꯗꯨꯅ ꯁꯤꯁꯇꯔꯁꯤ ꯃꯨꯟꯅ ꯋꯥꯈꯜ ꯈꯟꯕꯤꯌꯣ ꯑꯩ ꯍꯥꯏꯔꯗꯤ ꯁꯤꯁꯇꯔ ꯈꯟꯖꯥꯟꯅꯕꯕꯨꯗꯤ ꯑꯣꯏꯔꯝꯒꯅꯤ ꯆꯍꯤ ꯃꯇꯥꯡꯁꯤꯅꯅꯦ ꯑꯗꯨꯅ ꯁꯤꯁꯇꯔꯅ ꯍꯦꯟꯅ ꯏꯟꯇꯔꯦꯁ ꯑꯦꯔꯤꯌꯥ ꯈ꯭ꯋꯥꯏꯗꯒꯤ ꯌꯥꯝꯅ ꯂꯩꯕꯤꯕ ꯇꯧꯅꯤꯡꯕ ꯈꯣꯠꯅꯤꯡꯕ ꯌꯥꯝꯅ ꯁꯤꯇꯔ ꯃꯣꯇꯤꯚꯦꯠ ꯑꯣꯏꯒꯗꯕ ꯑꯗꯨꯝꯕ ꯑꯣꯏꯅ ꯇꯧꯕꯤꯌꯣꯕꯀꯣ ꯎꯝ ꯁꯤꯁꯇꯔꯒꯤ ꯑꯃꯨꯛ ꯇꯥꯔꯒꯦ ꯑꯩꯅ ꯁꯨꯝ ꯍꯥꯏꯕꯁꯨ ꯁꯤꯁꯇꯔ ꯁꯨꯝ ꯅꯨꯡꯉꯥꯏꯔꯣꯏ ꯍꯥꯏꯗꯤ ꯀꯝꯄꯣꯇꯁꯟꯁꯦ ꯑꯩꯅ ꯁꯨꯝ ꯆꯠꯊ ꯂꯩꯔꯅꯤꯕ ꯑꯗꯨꯅ ꯁꯤꯁꯇꯔꯒꯤ ꯁꯨꯝ ꯍꯥꯏꯔꯣ ꯇꯥꯁꯤꯅꯦ ꯑ ꯇꯥꯏ ꯀꯁꯤꯁ ꯇꯔ
ꯑꯣꯑꯣ
ꯑꯣ ꯁꯤꯁꯇꯔꯒꯤ ꯑꯃꯨꯛ ꯍꯥꯏꯕꯤꯔꯛꯑꯣ ꯑꯩꯁꯨ ꯃꯩꯅ ꯁꯨꯝ ꯃꯥꯏꯀ꯭ꯔꯣꯐꯣꯟ ꯏꯁꯄꯤꯀꯔꯁꯩ ꯑꯃꯨꯛ ꯁꯨꯝ ꯑꯣꯏ ꯂꯩꯔꯅꯤ ꯑꯗꯨꯅ ꯁꯤꯁꯇꯔꯒꯤ ꯑꯣꯏ ꯋꯁ ꯑꯗꯨꯝ ꯐꯣꯡꯗꯣꯛꯄꯤꯔꯛꯑꯣꯅꯦ ꯍꯥꯏꯗꯤ ꯁꯤꯇꯔꯒꯤ ꯑꯣꯏꯕ ꯑꯣꯄꯤꯅꯤꯌꯟ ꯍꯥꯏꯒꯗ꯭ꯔꯥ ꯑꯗꯨꯝ ꯊꯝꯃꯣꯅꯦ ꯑꯗꯨꯝ ꯗꯤꯁꯀꯁ ꯑꯗꯨꯨꯝ ꯇꯧꯅꯁꯤ
ꯑꯣꯄꯤꯅꯤꯌꯟ ꯀꯔꯝꯕꯒꯤ ꯃꯇꯥꯡꯗ
ꯎꯝ ꯑꯦꯅꯤꯊꯤꯡ ꯍꯥꯏꯔꯤ ꯁꯤꯁꯇꯔꯅ ꯍꯧꯖꯤꯛ ꯍꯥꯏꯔꯤꯕ ꯃꯇꯥꯡꯗꯨ ꯑꯗꯨꯝ ꯑꯣꯏꯔꯁꯨ ꯌꯥꯏꯑꯕꯀꯣ
ꯑꯣ ꯑꯩꯅꯗꯤ ꯑꯩꯅꯗꯤ ꯑꯦꯛꯖꯥꯝꯄꯜ ꯍꯣꯏ ꯑꯅꯤꯃꯛꯅꯤ ꯑꯩ ꯄꯥꯝꯃꯤꯁꯤꯀꯣ ꯑꯅꯤꯃꯛꯅꯦꯕ ꯑꯩꯁꯨ ꯑꯅꯤꯃꯛ ꯄꯥꯝꯃꯦꯕ ꯑꯩꯁꯨ ꯃꯦꯗꯤꯀꯦꯜꯁꯨ ꯄꯥꯝꯗꯕ ꯅꯠꯇꯦꯕꯀꯣ ꯑꯗꯨ ꯄꯥꯝꯃꯦ ꯑꯗꯨꯁꯨ ꯑꯩꯒꯤ ꯍꯣꯠ ꯈꯠꯅꯕ ꯍꯥꯏꯗꯤ ꯍꯧꯖꯤꯛꯇꯤ ꯑꯩꯁꯦ ꯕꯦꯛꯁ꯭ꯂꯥꯏꯠ ꯇꯧꯔꯒꯗꯤ ꯈꯤꯇꯪꯅꯤ ꯑꯗꯨ ꯏꯁꯥ ꯇꯧꯔꯒꯗꯤ ꯑꯩꯒꯤ ꯑꯗꯨ ꯑꯩꯁꯨ
ꯀꯤꯕꯀꯣ ꯏꯁꯥ ꯏꯊꯟꯇ ꯑꯃꯨꯛꯀ ꯑꯁꯤꯁꯦ ꯑꯁꯤꯁꯤ ꯇꯧꯔꯗꯤ ꯃꯇꯝꯁꯨ ꯃꯥꯡꯒꯅꯤ ꯑꯗꯨꯒ ꯂꯥꯁꯇ ꯑꯣꯏꯗ꯭ꯔꯗꯤ ꯑꯗꯨꯃꯥꯏꯅꯁꯨ ꯈꯟꯕꯀꯣ ꯀꯣ ꯑꯗꯨꯃꯥꯏꯅ ꯑꯗꯨ ꯑꯗꯨꯒꯤꯅꯦ ꯔ ꯈꯪꯗ
ꯁꯤꯅ ꯑꯣꯏꯔꯣꯏꯅ ꯈꯜꯂꯤꯁꯤꯅ ꯀꯔꯝꯕꯗ ꯂꯩꯔꯤꯅꯣ ꯍꯥꯏꯕꯗꯤ ꯃꯦꯗꯤꯀꯦꯜꯒꯤꯗ ꯑꯣꯏꯔꯥ ꯅꯠꯇ꯭ꯔꯒ ꯀꯦꯕꯤꯟ ꯀ꯭ꯔꯤꯒꯤꯗ ꯑꯣꯏꯔ
ꯎꯝ ꯃꯦꯔꯤꯒꯒꯗ
ꯎꯝ ꯍꯣꯏ ꯁꯤꯁ ꯑꯩꯅ ꯑꯩꯅ ꯁꯨꯝ ꯎꯕ ꯀꯥꯟꯗ ꯃꯦꯗꯤꯀꯦꯜꯁꯤ ꯑꯗꯨꯝ ꯈꯤꯇꯪ ꯂꯣꯡ ꯄ꯭ꯔꯣꯁꯦꯁꯀꯤꯤ ꯑꯣꯏꯀꯣ
ꯎꯝ
ꯑꯗꯨꯒ ꯀ꯭ꯋꯤꯡ ꯀ꯭ꯌꯨ ꯌꯦꯡꯅꯕ ꯃꯇꯝꯗꯗꯤ ꯃꯥꯅꯗꯤ ꯈꯤꯇꯪ ꯃꯇꯝ ꯆꯪꯒꯅꯤꯗꯤ ꯈꯜꯂꯦ ꯑꯗꯣ ꯃꯅꯤꯄꯨꯔꯒꯤ ꯑꯣꯏꯔꯤꯕ ꯁꯤꯆꯨꯋꯦꯁꯟꯗꯁꯨ ꯁꯝ ꯁꯤꯁꯇꯔꯅꯁꯨ ꯑꯦꯄ꯭ꯂꯥꯏ ꯇꯧꯕꯤꯌꯣꯕꯀꯣ
ꯎꯝ
ꯑꯗꯨꯒ ꯍꯥꯏꯗꯤꯦꯗꯤ ꯀꯩꯅꯣ ꯃꯦꯗꯤꯀꯦꯜ ꯇꯝꯕꯁꯦ ꯑꯗꯨꯝ ꯍꯥꯏꯗꯤ ꯃꯇꯝ ꯌꯥꯝꯅꯁꯨ ꯆꯪꯏꯤ ꯀꯩꯅꯣ ꯇꯧꯕ ꯑꯃꯁꯨ ꯆꯪꯉꯤ ꯑꯗꯨꯅ ꯍꯥꯏꯋꯦ ꯃꯌꯥꯝꯁꯦ ꯁꯤꯆꯅ ꯊꯦꯡꯅꯕ ꯉꯝꯒꯅꯤ ꯀꯅꯣ ꯇꯧꯕ ꯉꯝꯒꯅꯤ ꯍꯥꯏꯔꯒꯗꯤ ꯑꯗꯨꯝ ꯁꯤꯁꯇꯔ ꯃꯦꯗꯤꯀꯦꯜꯗꯣ ꯑꯗꯨꯝ ꯇꯧꯕꯗ ꯊꯣꯏꯗꯣꯛꯄ ꯀꯥꯏꯗꯕ꯭ꯔꯗꯤ ꯈꯜꯂꯤꯀꯣ
ꯎꯝ
ꯍꯥꯏꯗꯤ ꯃꯦꯗꯤꯀꯦꯜꯒꯤꯁꯨ ꯀꯦꯔꯤꯌꯔ ꯑꯗꯨ ꯁꯥꯡꯏꯤ ꯍꯥꯏꯕꯗꯤ ꯌꯥꯝꯅ ꯇꯦꯟꯕ ꯈꯣꯠꯄ ꯑꯗꯨꯒꯨꯝꯕꯗꯤ ꯑꯣꯏꯗꯦꯕ ꯀꯩꯅꯣꯒ ꯌꯦꯡꯅꯕ ꯀꯥꯟꯗꯗꯤ ꯑ ꯀꯦꯕꯤꯟ ꯈ꯭ꯔꯤꯒ ꯌꯦꯡꯅꯕ ꯀꯥꯟꯗꯗꯤꯀꯣ
ꯎꯝ
ꯍꯥꯏꯗꯤ ꯀꯦꯕꯤ ꯒ꯭ꯔꯤꯒꯨꯝꯕꯁꯤꯅꯨꯛ ꯀꯩꯅꯣꯗꯁꯨ ꯑꯃꯨ ꯗꯤꯄꯦꯟ ꯇꯧꯋꯗꯅ ꯃꯣꯏ ꯑꯦꯛꯁꯄꯤꯔꯦꯟꯁ ꯐꯖ ꯑꯃꯨꯛ ꯕꯦꯁ ꯑꯣꯏꯗꯅꯀꯣ ꯑꯗꯨꯒ